ꯎꯝ
ꯇꯥꯅꯔꯕꯧ
ꯇꯔꯦ
ꯁꯨꯃꯥꯏ
ꯋꯥꯔꯤ ꯋꯥꯔꯤ ꯂꯩꯁꯤꯜꯂꯛ ꯈꯛꯇꯅꯦ ꯋꯥꯔꯤꯁꯦ ꯅꯣꯡꯃꯗ ꯃꯉꯥ ꯍ ꯅꯣꯃꯗ
ꯅꯪ ꯅꯪ ꯋꯥꯠꯂꯤꯁꯤꯗꯤ ꯑꯅꯤꯇꯪꯁꯨꯗ ꯉꯥꯏꯔꯤ
ꯉꯥꯔꯤꯇꯪꯛꯁꯨꯗ ꯉꯥꯔꯤ ꯑꯍꯨꯝ ꯋꯥꯠꯂꯤ ꯁꯤ ꯅꯪꯅ ꯑꯍꯨꯝꯂꯛ ꯁꯨꯗꯔꯒꯅꯤ
ꯑꯩ ꯑꯩꯒꯤ ꯀꯨꯟ ꯃꯉꯥꯁꯨ ꯇꯧꯕ ꯑꯍꯨꯝ ꯋꯥꯠꯂꯤ
ꯑꯩ ꯀꯃꯥꯏꯅ ꯊꯣꯛꯀꯦ ꯈꯪꯗꯦꯗꯣ ꯀꯨꯟ ꯃꯉꯥ ꯁꯨꯕꯁꯦ
ꯃꯊꯛ ꯑꯗꯨꯝ ꯀꯩꯅꯣꯅ ꯊꯣꯛꯄꯅꯤ ꯑꯗꯨꯝ ꯍꯦꯛ ꯆꯪꯕꯒ ꯑꯗꯨꯝ ꯂꯩꯔꯕꯅꯦ
ꯎꯝ
ꯅꯪ ꯃꯁꯤꯡ ꯊꯣꯛꯑꯒ ꯐꯥꯏꯚ ꯀꯥꯏꯅ ꯃꯉꯥ ꯂꯩꯕꯅꯤ ꯃꯉꯥꯗ ꯃꯅꯨꯡꯗ ꯑꯅꯤ ꯇꯧꯔꯦ ꯈꯣꯠꯂꯦ ꯀꯥꯏꯅ
ꯍꯧꯖꯤꯛꯁꯦꯗꯤꯇꯤꯤꯁꯦ ꯄꯥꯡꯒꯟ ꯅꯨꯄꯤ ꯑꯣꯜꯂꯤ
ꯍꯒ
ꯅꯍꯥꯟ ꯏꯔꯝ ꯁꯋꯥꯏ ꯆꯠꯂꯨꯕꯗꯒꯤ ꯄꯥꯡꯒꯜ ꯑꯣꯜꯂꯦꯃ ꯊꯪꯅꯕ ꯈꯨꯟꯗꯨꯒ ꯆꯨꯅꯈ꯭ꯔꯕꯣ ꯀꯩꯅꯣ ꯈꯪꯗꯦ
ꯑꯗꯥꯂꯕꯥꯅꯤ
ꯆꯉꯒ꯭ꯔꯟꯦ ꯃꯁ ꯃ ꯀꯨ ꯑꯗꯨ ꯌꯦꯅ ꯂ ꯂꯩꯈ꯭ꯔꯦ ꯃꯁꯝꯒ ꯕꯥꯃꯒ ꯀꯂꯒ ꯑꯗꯨꯅ ꯊꯨꯊꯥ ꯊꯨꯠꯊꯥ ꯇꯧꯗꯅ ꯃꯥꯏꯅ ꯊꯥꯏꯅ ꯑꯉꯥꯡ ꯑꯣꯏꯩꯒꯤ ꯊꯨꯊꯥ ꯊꯨꯥꯗ ꯍꯧꯔꯛꯑꯦ
ꯎꯝꯍ ꯀꯗꯣ
ꯔꯤ ꯍ ꯆꯥꯕ ꯌꯥꯎ ꯍꯜꯂꯔ
ꯑꯗꯨꯅ ꯄꯣꯛꯆꯔꯦ ꯃꯥ ꯌꯦꯡꯉ ꯂꯩꯔꯦ
ꯃꯥ ꯌꯦ ꯉ ꯂ ꯊꯃꯅꯤ
ꯃꯅꯥ ꯃꯅꯥꯥ ꯊꯥ ꯇꯔꯥꯒ ꯌꯦꯅꯤ
ꯈꯔꯥꯡꯒ ꯁꯥꯥꯕꯝꯗ ꯁꯤꯗꯤꯁꯤꯠꯇꯗ ꯇ ꯇꯔꯣꯛꯇꯅ ꯁꯤꯔ ꯍꯥ ꯀꯦ ꯇꯔ ꯆꯥꯕ ꯊꯣ ꯆꯥꯔꯤꯗ ꯑꯩꯈꯣꯏꯅ ꯐꯝꯃꯤꯗꯣ ꯀꯔꯤꯗ ꯆꯥꯛ ꯊꯣꯡꯕ ꯅꯨꯄꯥꯗꯣ ꯑꯗꯨꯁꯨ ꯂꯩꯌꯦꯕꯀꯣ ꯃꯣꯏ ꯆꯥꯛ ꯊꯣꯡꯕ ꯅꯨꯄꯥ ꯆꯥꯛ ꯆꯥꯛꯈꯨꯝꯗ ꯊꯝꯗꯦꯕ ꯑꯩꯈꯣꯏ ꯃꯃꯥꯡꯗ ꯌꯦꯡꯁꯤꯟꯅꯕ ꯊꯝꯃꯤꯔ ꯀꯩꯅꯣ ꯑꯩꯈꯣꯏꯅ ꯀꯩꯀꯩ ꯈꯨꯨꯔꯥꯡꯒꯤ ꯌꯦꯡꯅꯕ ꯊꯝꯃꯤꯔ ꯀꯩꯅꯣ ꯈꯪꯗꯦ ꯊꯝꯃꯦꯕ ꯃꯣꯏꯒꯤ ꯃꯄꯥꯟꯂꯒꯤ ꯃꯤ ꯇꯧꯕ ꯑꯗꯨꯃꯥꯏꯅ ꯊꯝꯃꯦ ꯑꯗꯨꯗꯨꯅ ꯃꯥꯗꯣ ꯀꯣꯀꯥ ꯀꯣꯀꯥ ꯑꯗꯨꯝ ꯇꯧ ꯂꯩꯔꯦ ꯑꯩꯈꯣꯏꯅ ꯃꯣꯏ ꯃ ꯍꯦꯛ ꯃꯃꯥꯡꯗ ꯐꯨꯝꯝꯖꯤꯜꯂꯛꯑꯦ ꯑꯗꯨꯒ ꯊꯨꯊꯥ ꯊꯨꯊꯥ ꯇꯧꯔꯦ ꯆꯁꯗꯥ ꯑꯗꯨꯗꯒꯤ ꯃꯣꯏ ꯆꯦꯅ ꯂꯞ ꯊꯂꯛꯦ
ꯑꯥꯎ ꯇꯂꯦ
ꯇꯁ ꯆꯠꯂꯣ ꯑꯗꯨꯃꯥꯏꯅ ꯇꯧꯗꯣꯏꯗꯤ ꯇꯧꯔꯛꯅꯨ ꯁ꯭ꯋꯥꯏꯗ
ꯁꯥꯏꯗ ꯇꯧꯔꯛꯑꯅꯨ
ꯍꯧꯖꯤꯀꯤ
ꯑꯗꯒꯤ
ꯄꯔꯤꯈꯥ ꯈꯤꯇꯪ ꯉꯥꯏꯌꯦꯦ ꯄꯔꯤꯈꯥ ꯑꯗꯨ ꯂꯥꯏꯔꯤꯛꯁꯨ ꯄꯥꯅꯤꯡ ꯆ ꯇꯝ ꯂꯩꯅꯦꯦ
ꯇꯥꯜꯂꯣ ꯄꯩꯁꯥ ꯇꯥꯥꯟꯕꯅꯤ ꯅꯨꯡꯉꯥꯏꯕꯅꯤ
ꯋꯥ ꯋꯥꯊꯤ ꯑꯣꯏꯒ ꯄꯩꯁꯥ ꯇꯥꯅ ꯂꯩꯔꯦ ꯑꯗꯨꯩ ꯄꯥꯅꯤꯡꯗ꯭ꯔꯦ
ꯄꯥꯔꯅꯨ ꯀꯥꯟꯗꯕꯅꯤ
ꯂꯔꯤꯛꯁꯤꯁꯨ ꯌꯥꯝ ꯐꯖꯅ ꯄꯥꯅꯤꯡꯗ꯭ꯔꯦ ꯈꯨꯌꯥꯝ ꯑꯃ ꯇꯧꯔꯦ
ꯎꯝ
ꯑꯗꯨꯇꯩ ꯍꯥꯏꯔꯗꯤ ꯂꯥꯏꯔꯤꯛꯁꯦ ꯁꯨꯡꯐ ꯐꯥꯠꯇꯣꯏꯗ ꯑꯦꯛꯖꯥꯝ ꯊꯥꯕꯁꯤꯕꯨ ꯅꯨꯡꯉꯥꯏꯕꯅꯤ ꯑꯗꯨꯗꯗꯤ
ꯎꯝ ꯐꯃꯒꯃꯒ ꯂꯩꯅꯕ
ꯃꯟꯗꯦ ꯑꯗꯨꯗꯤ
ꯑꯗꯨꯅ ꯀꯩ ꯏꯕ
ꯏꯅꯤ ꯀꯩꯅꯣ ꯈꯪꯕ ꯑꯗ
ꯄꯤ ꯋꯥꯅꯤꯅꯦ ꯅꯪꯖꯕ
ꯑꯣꯖꯥꯅ ꯇꯥꯈꯤꯕꯗ
ꯣ ꯀ
ꯑꯗꯂꯤꯁꯇꯗꯤ ꯈꯪꯉꯣꯏꯗꯣꯏꯅꯤ ꯑꯣꯖꯥꯟꯗꯥꯏꯗꯣ ꯀꯩꯅꯣ
ꯑꯗꯨꯅ ꯍꯥꯏꯁꯦ ꯍꯥꯏꯗꯤ ꯀꯩꯅꯣ ꯁ꯭ꯀꯨꯜꯒꯤ ꯇꯥꯏꯞꯇ ꯐꯖꯅ ꯁꯥꯡꯗꯣꯛ ꯁꯦꯡꯗꯣꯛꯇꯅꯅꯦ
ꯁꯤ ꯁꯤ ꯄꯥꯔꯣ ꯁꯤ ꯇꯧꯔꯣ ꯅꯣꯏ ꯊꯣꯛꯇꯧꯔꯣ ꯂꯣꯏꯔꯦ
ꯑꯗꯨꯅꯤ ꯑꯗꯒꯤ ꯑꯣꯖꯥꯅꯦꯅ ꯇꯧꯔꯔꯤꯁꯦ ꯂꯥꯏꯔꯤꯛ ꯑꯃꯗꯣ ꯃꯣꯏ ꯑꯃꯈꯛꯅ ꯇꯥꯗꯤ ꯐꯕ ꯃꯣꯏ ꯑ ꯃꯣꯏ ꯃꯔꯤ ꯃꯉꯥ ꯆꯪꯁꯤꯜꯂꯦ ꯑꯗꯗꯒꯤ ꯃꯩꯃ ꯂꯥꯏꯔꯤꯛ ꯂꯥꯏꯔꯤꯛ ꯑꯃ ꯇꯥꯛꯄꯁꯤꯅ ꯂꯥꯏꯔꯤꯛ ꯑꯅꯤꯁꯨꯨꯕꯁꯨ ꯁꯨꯝ ꯇꯥꯛꯁꯜꯂꯦ ꯑꯣꯖꯥ ꯑꯃꯠꯇꯅ ꯂꯥꯏꯔꯤꯛ ꯃꯔꯤ ꯃꯉꯥꯅꯦ ꯇꯥꯛꯏꯁꯦ
ꯑ ꯁꯤꯁꯤꯡꯖꯣꯏ ꯁꯖꯗ
ꯂ ꯑꯗꯨꯅ ꯀꯔꯝꯕꯅ ꯀꯔꯝꯕꯩ ꯑꯣꯖꯥꯅꯣ ꯈꯪꯗ꯭ꯔꯦ ꯑꯗꯩꯗꯤ ꯉꯥꯎꯔꯦ ꯑꯩꯈꯣꯏꯗꯣ
ꯃꯔꯦ
ꯃꯊꯥ ꯁꯥꯔꯦ ꯍꯧꯖꯤꯛ
ꯑ ꯁꯥꯔꯦ ꯀꯣꯛ ꯄꯥꯏꯔꯦ ꯀꯣꯛ ꯇꯥꯡꯒꯦ
ꯑꯌꯥꯝꯕ ꯌꯥꯎꯔꯤꯁꯦ ꯑꯩꯈꯣꯏꯒꯤꯗꯤ ꯑꯩꯒꯤ ꯂꯥꯏꯔꯤꯛꯇꯨꯒꯤ ꯃꯇꯨꯡ ꯏ ꯃꯇꯨꯡꯏꯟꯅ
ꯎꯝ
ꯄꯆꯦ ꯌꯨꯂꯗꯤ ꯃꯤꯅ ꯀꯔꯤ ꯃꯤꯅ ꯌꯥꯝ ꯂꯩꯅꯤꯡꯉꯤ ꯋꯥꯠꯁꯦ ꯑꯗꯨꯅ ꯑꯗꯨ ꯉꯥꯛ ꯏꯁꯜꯂꯕꯅꯤꯅ
ꯑꯗꯨꯅ ꯑꯗꯨ ꯉ ꯏꯁꯜꯂꯝꯃꯅꯤ ꯏꯁꯜꯂꯝꯃꯣ
ꯑꯗꯨ ꯊꯥꯁꯨ ꯊꯣꯛꯇꯔꯦ ꯊꯥ ꯊꯣꯛꯄ꯭ꯔꯥ ꯌꯦꯡꯉꯨꯕꯅꯤ ꯊꯥ ꯊꯣꯛꯇ꯭ꯔꯗꯤ ꯑꯩ ꯂꯥꯏ ꯀꯃꯥꯏ ꯈꯂꯤ
ꯂꯥꯏ ꯀꯃꯥꯏ ꯀꯠꯀꯅꯤ
ꯇꯣ ꯊ ꯍꯥꯠ ꯍꯗ꯭ꯔꯦ
ꯊꯥꯟꯊꯣꯛꯎꯈ꯭ꯔꯦ ꯊꯥ ꯑꯃ ꯊꯥꯒꯠꯍꯧꯔꯣ
ꯎ ꯔꯣꯖꯤ ꯊꯥꯥ ꯂꯧꯣ
ꯑ ꯊꯧꯔꯤ ꯑꯃ ꯇꯧꯔꯒ ꯊꯥꯒꯠꯂꯛꯑꯒꯦ
ꯎꯄ ꯂꯩꯇ꯭ꯔꯦ ꯊꯥ ꯊꯣꯛꯇ꯭ꯔꯦ ꯑꯩ ꯆꯔꯥ ꯍꯦꯟꯕ ꯇꯥꯕꯅꯤ ꯍꯧꯖꯤꯛ
ꯍꯦꯜꯂꯣ ꯈꯔꯒ ꯀꯪꯉꯤꯀꯥꯟꯗꯨꯗ ꯐꯖꯔꯅꯤ
ꯅꯦ ꯍꯥꯏꯔꯦ ꯉꯁꯤ ꯅꯍꯥꯟꯈꯩꯦ ꯑꯆꯥꯄꯣꯠ ꯆꯥꯏꯌꯦꯕ
ꯑ
ꯀꯩꯅꯣ ꯆꯥꯕ ꯑꯗꯣ ꯅꯍꯥꯟꯒꯤ ꯄꯥꯟꯖꯤꯗꯧ ꯅꯣꯏꯒꯤ ꯀꯨꯊꯤꯁꯨ ꯌꯦꯡꯉꯨ
ꯎ
ꯑꯗꯨ ꯅ ꯦꯀꯔꯤ ꯄꯠ
ꯍꯥꯏꯔꯦ ꯑꯩꯁꯨ ꯆꯥꯗꯦ ꯀꯣꯏꯗꯧ ꯁꯣꯛꯅꯤꯡꯉꯤ
ꯂꯩꯗꯤ ꯀꯔꯤꯦ ꯐꯗ
ꯑ ꯀꯩꯅꯣ ꯉ ꯆꯥꯒꯅꯨ ꯈꯣꯠꯀꯅꯨꯗ ꯑꯗꯨ ꯌꯥꯝ ꯐꯪꯈ꯭ꯔꯣ ꯑꯗꯨꯕꯨ ꯆꯥꯒꯅꯨ ꯑꯩ
ꯐꯨꯀꯣ ꯃꯔꯤ ꯃꯖꯥꯒꯅꯅꯦ ꯑꯗꯨꯗꯗꯅ ꯍꯧꯖꯤꯛ ꯑꯩ ꯏꯁꯤꯡꯇꯪ ꯉꯁꯥꯏꯌꯨꯛꯇꯒꯤ ꯏꯁꯤꯡꯇꯪꯅꯦ ꯊꯛꯑꯒ ꯈꯥꯡꯉꯤꯁꯦ ꯑꯗꯨꯅꯥꯏ ꯁꯤꯗꯣꯔꯦ ꯁꯪꯒꯣ ꯃꯩꯁꯤꯡꯒ ꯍꯥꯎꯕꯨꯅꯔꯤ ꯁꯤ ꯄꯨꯛꯁꯤꯗꯥꯕꯅ
ꯏꯁꯤꯡꯗꯨꯗ ꯆꯤꯅꯤ ꯍꯥꯞꯆꯤꯜꯂꯣ ꯑꯗꯨ ꯐꯠꯆꯜꯂꯣ
ꯆꯤꯅꯤ ꯁꯪꯒꯣꯝ ꯃꯐꯝ ꯑꯃꯨꯛ ꯂꯩꯍꯜꯂꯦ ꯑꯗꯣ ꯁꯪꯒꯣꯝ ꯃꯐꯝꯗ ꯆꯤꯅꯤ ꯇꯥꯞꯄ ꯊꯛꯇꯅ ꯑꯃꯨꯛ ꯆꯥꯊꯣꯛꯑꯦ
ꯎꯝ ꯇ
ꯌꯥꯝ ꯋꯥꯠꯂꯤꯅꯦ
ꯁꯤꯁꯦ ꯑꯩꯅꯔꯣ ꯇꯧꯔꯛꯏꯁꯦ
ꯃꯥꯅꯦ ꯅꯪꯉꯅꯦ ꯇꯧꯔꯛꯏꯁꯦ ꯑꯗꯨꯗꯤ ꯅꯪ ꯑꯍꯨꯝ
ꯑ ꯑꯨꯝꯁꯨꯕ ꯑꯩꯁ ꯂꯩꯇꯕ ꯊꯔꯨ ꯃꯔꯔꯣꯛ ꯑꯣꯜꯂꯦ ꯁꯥꯏꯅ ꯆꯨꯝꯕꯕꯁꯤꯤ ꯌꯥꯝꯅ ꯇꯥꯏ ꯃꯤꯔ ꯀꯝꯄ
ꯀꯩꯅꯩꯅꯣ ꯍ ꯌꯥ ꯀꯅꯣꯗꯃꯦꯥꯏ ꯍꯥꯥꯁꯇ꯭ꯔꯦ ꯊꯥꯊꯣꯛꯇꯦ ꯍꯥꯏꯔꯒ ꯑꯗꯒꯤ ꯑꯩꯈꯣꯏ ꯑꯗ ꯆꯨꯝꯕ ꯑꯆꯧꯕ ꯑꯃ ꯂꯩꯑ ꯑꯗꯨꯅ ꯃꯥꯅꯦ ꯑꯍꯤꯡ ꯈꯨꯗꯤꯡꯒꯤ ꯇꯨꯝꯕꯗꯣ ꯅꯨꯡꯉꯥꯏ ꯃꯈꯣꯟ ꯣ ꯍ ꯑꯃ ꯆꯀ ꯆꯀ ꯆꯇꯥ ꯑꯗꯒꯤꯗꯤ ꯉꯔꯥꯡ ꯃꯥꯏ ꯃꯆꯥꯗ ꯀꯩꯅꯣꯒꯗꯤ ꯈꯔ ꯄꯤꯛꯄ ꯑꯃ ꯁꯜꯂꯒ ꯇꯥꯔ ꯃꯈꯥꯗ ꯂꯩꯔꯝꯃꯦ
ꯂꯩꯦ ꯇꯔꯔꯝꯃꯦ ꯏꯔꯒ ꯉ ꯑꯣꯟꯊꯣꯛꯑꯒ ꯅꯨꯡꯉꯥꯏꯇꯦꯅꯤ ꯑꯗꯨꯗꯤ
ꯃꯥ ꯃꯆꯥ ꯁꯤꯕꯤꯗꯔꯦ ꯀꯩꯅꯣꯃꯥꯟꯗ ꯊꯣꯛꯂꯛꯈꯤꯗ꯭ꯔꯦ
ꯂꯂꯀꯗ꯭ꯔꯦ ꯀꯄꯃꯅꯤ
ꯑꯄꯥꯃꯅꯤ
ꯎꯝ
ꯂꯥꯎ ꯈꯣꯡ ꯇꯧꯔꯅꯤ ꯅꯨꯃꯤꯗꯥꯡꯕꯥ
ꯎꯝ
ꯃꯔꯦ
ꯋꯥꯔꯦ ꯆꯤꯗꯤꯤ
ꯑꯗꯒꯤ ꯑꯩꯈꯣꯏꯒꯤ
ꯀꯔꯤ
ꯏꯔꯥꯡ ꯀꯃꯥꯏꯅ ꯆꯠꯂꯨꯗꯦ ꯀꯥꯎꯅ ꯌꯦꯟ ꯄꯣꯔꯛꯑꯦ ꯀꯥꯎꯅꯌꯦꯟ ꯑꯅꯤ ꯂꯨꯄꯥ ꯑꯃ ꯂꯄꯤꯤꯉꯄꯁꯨꯂꯥꯛꯑꯦ ꯃꯆꯥ ꯄꯣꯛ ꯀꯥꯟꯗ ꯂꯧꯔꯣ ꯅꯨꯄꯤꯅꯤ ꯑꯃꯅ ꯅꯨꯄꯥꯅꯤ
ꯎꯝ ꯃꯁꯣꯜꯁꯥꯣꯜ
ꯅꯪ ꯀꯥꯎꯅꯕ ꯆꯠꯂꯒꯦ ꯍꯥꯏꯅ ꯑꯗꯨ
ꯑ ꯀꯧꯅ ꯊꯥꯗꯣꯛꯑꯒꯦ ꯑꯗꯨꯒ ꯄꯩꯁꯥ ꯈ
ꯅꯣꯏ ꯁꯃꯥꯡꯒ ꯐꯗꯣ
ꯑ
ꯎ ꯀꯥꯎꯅ ꯑꯗ ꯀꯥꯎꯅꯗ ꯀꯣꯏꯏꯔꯦ ꯎ ꯇꯔ
ꯎ ꯌꯥꯔ ꯎꯔ ꯄꯖꯦ ꯁꯤꯗ
ꯑꯩꯈꯣꯏ ꯊꯥꯏꯅ ꯁ꯭ꯀꯨꯜ ꯖꯣꯁꯦꯞ ꯇꯝꯃꯤꯀꯥꯟꯗ ꯐꯅꯥ ꯃꯣꯔꯦ ꯅꯥꯀꯟ ꯃꯣꯏ ꯕꯤꯜꯗꯤꯡ ꯑꯃ ꯂꯩ ꯑꯗꯨꯣ ꯀꯥꯎꯅꯔꯦ
ꯎꯝ ꯀꯩꯅꯣ ꯇꯕ ꯎꯝ ꯃꯁꯨꯁꯨ ꯈꯝ ꯊ ꯌꯥꯕ ꯀꯇꯔꯤ ꯀꯉꯒ
ꯅꯪ ꯅꯪ ꯃꯥꯜꯂꯤꯔꯛꯑꯕ
ꯌꯥꯔꯦꯡꯉꯣ ꯍꯣꯏ ꯑꯩ ꯗꯃꯥꯗ ꯍꯦꯜꯂꯦ ꯐꯖꯕ
ꯎꯝ ꯑꯆꯔꯝꯕ
ꯐꯖꯩꯌꯦ ꯑꯗꯨꯗ ꯃꯣꯏꯗꯤ ꯃꯇꯨꯒꯁꯦ ꯃꯇꯦꯛ ꯃꯇꯦꯛꯅꯤ ꯍꯧꯔꯤꯁꯦ ꯃꯅꯛ ꯁꯟꯗꯒꯥ
ꯎꯒꯤꯗꯤ ꯀꯁꯝ ꯂꯩꯥꯏꯃꯤ ꯎꯝ ꯃ ꯐꯇꯥꯥꯎ
ꯆꯗꯒꯔꯤ ꯃꯁꯂꯥ ꯑꯦꯁ ꯔꯁꯨꯝ
ꯃꯊꯑ ꯋꯥꯂꯤ ꯄꯨꯡ ꯆꯠꯇ꯭ꯔꯦ ꯄꯨꯡ ꯀꯩꯅꯣ ꯇꯧ ꯁꯪ ꯈꯥꯝꯒ꯭ꯔꯦ ꯒꯥꯔꯤ ꯊꯥꯡꯈ꯭ꯔꯦ ꯄꯨꯛꯅꯤꯡ ꯊꯧꯕ ꯅꯨꯄꯥꯗꯣ
ꯎꯚꯔꯦ ꯉꯁꯂꯕ
ꯍꯂꯒꯇꯔꯤ
ꯀꯩꯅꯣꯃ ꯑꯉꯥꯡꯗꯣ ꯑꯉꯥꯡꯗꯣ ꯁꯤꯔꯝꯃꯅꯤ
ꯑꯉꯥꯡ ꯑꯣꯏꯕ ꯆꯠꯈꯅꯤ ꯈꯣꯠꯄꯒ
ꯀꯣꯏꯕꯖꯥ ꯈꯦꯕ
ꯑꯥꯎ ꯆ ꯀꯔꯦ ꯑ ꯂꯧꯕꯕ ꯆꯄ ꯅꯠꯇ ꯀꯣꯏꯕ ꯆ ꯀꯔꯤ ꯑꯣꯏꯅꯥꯝꯗ ꯆꯠꯈ꯭ꯔꯦ
ꯍꯣꯏ ꯑꯗꯨꯗꯤ ꯀꯅꯥꯅ ꯂꯧꯗꯕ ꯅꯪꯅ ꯂꯧꯗꯔꯥ
ꯅꯠꯇꯦ ꯑꯩꯈꯣꯏ ꯄꯥ ꯑꯩꯈꯣꯏ ꯆꯦꯒ ꯑꯣꯏꯅꯝꯗ ꯆꯠꯈ꯭ꯔꯦ ꯍꯧꯖꯤꯛ
ꯑꯣ ꯂꯧꯔꯒ
ꯑ
ꯒꯤꯅꯅꯨꯡꯗꯥꯥꯡꯒꯔꯤꯗ
ꯈꯪꯗꯦ
ꯥꯏꯃꯦ ꯋꯥꯅꯤꯅꯤ ꯃꯣꯏ ꯃ ꯄ ꯆꯠ ꯂꯣꯡ ꯗ꯭ꯔꯥꯛꯀ ꯆꯠꯠꯇꯅ
ꯅꯨꯡꯗꯥꯡꯁꯤꯗ ꯆꯠꯂꯤ ꯅꯥꯏꯠ ꯗ꯭ꯔꯥꯏꯕꯅꯤ ꯑꯗꯨꯃꯥꯏꯟ ꯇꯧꯗꯅ ꯀꯥꯛ ꯁꯝ ꯂꯥꯏꯕ ꯃꯤꯠ ꯑ ꯑꯃ ꯑꯅꯤ ꯑꯍꯨꯝ
ꯃꯤꯠ ꯑꯅꯤꯕꯨꯛ
ꯗ ꯀꯩꯅꯣꯝꯃ ꯂꯩꯔꯦ ꯀꯩꯅꯣꯗꯤ ꯈꯪꯗꯔꯦ ꯇꯤꯂꯥꯏ ꯈꯨꯝꯕꯤꯔꯣ
ꯑꯣꯏꯔꯝꯃꯅꯤ
ꯅꯩ ꯇꯤꯂꯥꯏꯈꯨꯝꯕꯤ ꯊꯣꯛꯇ꯭ꯔꯣ
ꯊꯣꯛꯇ꯭ꯔꯗꯤ ꯀꯩꯅꯣ
ꯋꯦ
ꯂꯤꯟꯗꯨ ꯖꯨ ꯅꯍꯥꯟ ꯏꯔꯛꯇꯣꯅꯤ ꯂꯥꯏ ꯈꯣꯏꯔꯝꯃꯤ ꯀꯥꯟꯗ ꯂꯤꯟꯅ ꯑꯁꯥꯡꯕꯝ ꯊꯣꯛꯂꯑꯦ ꯀꯔꯥꯡꯅꯨꯡꯗ ꯂꯤꯠꯂ ꯆꯠꯈ꯭ꯔꯦ ꯑꯉꯥꯡ ꯑꯃ ꯇꯤ ꯃꯀ꯭ꯔꯥꯡꯗ ꯂꯦꯠꯂꯒ ꯃꯌꯥꯏꯗ ꯑꯦꯛꯇ ꯖꯤꯔꯤ ꯖꯤꯔꯤ ꯖꯤꯔꯤ ꯆꯠꯈ꯭ꯔꯦ
ꯐꯖ ꯐꯗ ꯐꯍꯧ ꯌꯇ꯭ꯔꯥ
ꯀꯃꯥꯏ ꯐꯥꯗꯣꯏꯔꯦ ꯈꯪꯗꯕ ꯑꯩꯈꯣꯏꯗꯤ ꯑꯗꯣ ꯃꯣꯏ ꯍꯅꯨꯕꯥꯉꯩꯅ ꯍꯥꯏꯕꯤꯗ꯭ꯔꯕ ꯍꯥꯏꯗꯤ ꯑꯈꯣꯏ ꯈꯪꯉꯗꯤꯁꯨꯏꯁ ꯀꯂꯥꯅꯦꯅ
ꯑ
ꯑꯅꯅꯤꯀꯣ ꯆꯈ꯭ꯔꯦꯖꯦ
ꯑ ꯂꯦꯄꯤ ꯀꯥꯗ
ꯅꯗꯦ ꯐꯝꯃꯤꯅꯦꯕ ꯂꯦꯞꯄꯨ ꯑꯣꯏꯗꯤ ꯎ ꯈꯔ ꯐꯝꯃꯤꯅꯦ ꯍꯥꯏꯕ ꯍꯟꯗꯒ ꯆꯤꯛꯂꯛꯑꯗꯤ ꯂꯣꯏꯔꯦ ꯐꯝꯃꯗꯤ ꯄꯨꯔꯥ ꯌꯦꯛ ꯂꯥꯎ ꯐꯝꯗꯕ ꯅꯠꯇꯣ ꯑꯃ ꯀꯨꯐꯝ ꯂꯩꯗꯅ ꯑ ꯊꯤꯕꯥꯏ ꯃꯊꯛꯇ ꯐꯝꯕꯗꯣ ꯑꯗꯨꯃꯥꯏ ꯂꯩꯕ ꯑꯗ ꯀꯔꯥꯡꯗꯣ ꯆꯠꯈ꯭ꯔꯕ ꯕꯨꯖꯥꯅꯤ
ꯄꯥꯔꯦꯠ
ꯀꯤꯆꯦ ꯇꯤꯅ ꯑꯁꯣꯟ ꯅꯥꯀꯟꯅ ꯋꯥꯡꯃ ꯑꯝꯗ ꯂꯩꯕ ꯋꯥꯡ ꯋꯥꯡꯃ ꯂꯩꯅꯥꯔꯤꯕ
ꯎꯝ
ꯑꯗꯒꯤꯗꯤ ꯃꯉꯣꯟꯗ ꯆꯪꯒ꯭ꯔ ꯑꯆꯦꯞꯇꯤ ꯃꯅꯥꯛꯇ ꯆꯪꯈ꯭ꯔꯦ ꯑꯗꯩꯗꯤ ꯎꯔꯑꯦ ꯑꯩꯖꯨ ꯈꯪꯄꯔꯦ ꯈꯪꯏ ꯆꯣꯡꯈꯠꯂꯦ
ꯀꯂ ꯃꯥꯎ ꯆꯨꯈꯠꯂꯦ
ꯆꯣꯡꯈꯠꯂꯦ ꯏꯃꯥꯎ ꯍꯥꯏꯔꯒ
ꯑ
ꯑꯗꯨꯖꯦ ꯄꯤ ꯀꯤꯝꯗꯣ ꯐꯠ ꯈ ꯇꯞꯅ ꯂꯩꯊꯣꯔꯑꯦ
ꯀꯔꯤꯅꯣ ꯃꯗ
ꯂꯥꯛꯁꯜꯂꯦ ꯑꯃꯨ ꯌꯦꯠꯂꯦ ꯑꯁꯦꯡꯕ ꯑ ꯇꯧꯗ
ꯑꯗꯀꯤꯇꯤ ꯀꯣꯛꯁꯝ ꯂꯥꯏꯃꯤ ꯊꯣꯛꯇꯦ ꯈ ꯈꯗꯤ ꯊꯣꯛꯑꯦ ꯇꯞꯅ ꯇꯥꯏ
ꯑꯁ ꯌꯥꯗ꯭ꯔꯦ ꯀꯛꯊꯠꯄꯁꯨ ꯌꯥꯗ꯭ꯔꯦ ꯊꯦꯛ ꯀꯛꯎꯕꯗꯅꯦ ꯀꯩꯅꯣ ꯆꯠꯀꯅꯤꯕ ꯄꯨꯡ ꯇꯥꯃꯊꯣꯏꯈꯗ ꯉꯥꯏ ꯀ ꯌꯦ ꯂꯦ ꯍꯣꯏꯠ ꯃꯥꯒꯤ ꯃꯤꯅꯦꯁꯦ ꯃꯥꯅꯪꯒꯤ ꯃꯤꯁꯦ ꯌꯥꯝ ꯌꯦꯠꯂꯦ
ꯍ ꯉꯥ ꯉꯥ ꯀꯛꯊꯠꯂꯣ ꯃꯑꯝ ꯇꯔꯀꯅꯣ
ꯐꯣꯟ ꯀꯛꯊꯠꯂꯛꯑꯤꯖ ꯀꯩꯒꯤꯅꯣ ꯍꯜꯂꯣ ꯌꯥꯔꯤ ꯃꯂꯦ
ꯄꯠꯄꯠꯀꯥ ꯑꯥ
ꯉꯥꯏꯈꯣ ꯅꯪꯒꯤ ꯄ꯭ꯔꯦꯃꯤꯀꯥꯗꯣ
ꯃꯤꯠ ꯄ ꯅꯥ ꯆꯤꯜ ꯇꯤꯜ ꯊꯧ ꯑꯣ ꯋꯥꯏ ꯌꯥꯔ
ꯑꯗꯒꯤꯗꯤ ꯑꯍꯟ ꯃꯌꯥꯝꯅ ꯂꯥꯏꯊꯣꯔꯛꯑꯦ ꯂꯥꯏꯊꯣꯛꯂꯦꯟ ꯇꯧꯅꯔꯦ ꯂꯥꯏ ꯊꯣꯂꯑꯦ ꯂꯥꯏ ꯊꯣꯂꯑꯦꯅ ꯄꯨꯟꯗꯣ ꯃ ꯁꯥꯛ ꯃ ꯀꯪꯇꯔꯤꯛ ꯀꯣꯉ ꯁꯥꯡꯕꯗꯨꯅꯦꯕ ꯈꯪꯕ꯭ꯔꯥ
ꯑ
ꯑ ꯂꯩꯕꯥꯛ ꯃꯆꯨ ꯑꯣꯏꯌꯦꯕꯀꯣ ꯑꯗꯨꯒ ꯃꯌꯥꯏꯗꯅ ꯍꯥꯡꯒꯠ ꯃꯄꯥꯟ ꯃꯆꯨ ꯑꯣꯏꯔꯒ ꯁꯥꯡꯕꯤꯗꯣ
ꯑꯥ
ꯑꯗꯨ ꯟꯕꯗ
ꯑꯗꯨꯗꯤꯂꯏꯅꯤ
ꯑꯗꯨꯅꯤ ꯃꯣꯏꯅ ꯂꯥꯏꯑꯅꯦꯦ ꯃꯥꯏ ꯍꯥ ꯄꯣ ꯈ ꯇꯅꯦ ꯂꯥꯏ ꯊꯣꯛꯂꯛꯦ
ꯠꯇꯔꯦ ꯍꯥꯏꯔ ꯑꯣꯏꯔꯦ
ꯍꯔꯥꯎꯔꯦ ꯂꯥꯏꯅ ꯆꯥ